ꯍꯜꯂꯣ
ꯍꯜꯂꯣ, ꯅꯨꯡꯉꯥꯏꯔꯤꯕꯣ ꯏꯇꯥꯎ
ꯍꯧꯖꯤꯛ ꯀꯥꯟꯁꯦ ꯀꯩꯗꯧꯒꯦ ꯇꯧꯔꯦꯅꯣ ꯅꯣꯏꯁꯦ ꯄꯥꯎ ꯐꯥꯎꯅꯗꯁꯨ ꯀꯨꯏꯔꯦ
ꯍꯣꯏ ꯄꯥꯎꯁꯨ ꯀꯣꯜꯁꯨ ꯇꯧꯔꯛꯇꯅ
ꯑꯦ ꯑꯁ ꯃꯇꯝꯒ ꯈꯪꯅꯤ ꯍꯧꯖꯤꯛ ꯀꯥꯟꯁꯦ ꯊꯥꯕꯛꯀ ꯊꯥꯕꯛꯀ ꯌꯥꯝ ꯆꯤꯜꯂꯒ ꯂꯩꯔꯝꯃꯦ ꯅꯣꯏꯁꯨ ꯇꯧꯔꯛꯇꯦꯗꯅ
ꯑꯩꯗꯤ ꯇꯥꯎꯕꯅꯦ ꯌꯥꯗꯕꯩꯅꯦ
ꯑꯩꯁ ꯀꯔꯤ ꯌꯥꯗꯕ ꯐꯣꯟꯗꯤ ꯑꯗꯨꯨꯝ ꯄꯥꯏꯈꯜꯂꯗꯨꯗꯤ ꯀꯩꯅꯣ
ꯄꯩꯈꯥꯠꯇꯦ ꯉꯔꯥꯡꯁꯨ ꯇꯧꯋꯦ ꯆꯠꯇꯦ ꯅꯣꯏꯒꯤꯗꯣ
ꯎꯝ ꯑꯩꯈꯣꯏꯁꯦ ꯈꯔ ꯏꯁꯂꯥꯝ ꯑꯣꯏꯕꯒꯤ ꯀꯣ
ꯑꯩꯈꯣꯏꯒꯤ ꯅꯦꯠ ꯋꯥꯔꯛ ꯐꯠꯇꯦ ꯑꯩꯈꯣꯏꯗꯤ ꯂꯋꯥꯏꯒꯤ ꯂꯋꯥꯏ ꯂꯩꯕꯅꯤꯅ
ꯀꯔꯤ ꯀꯔꯤ ꯇꯧꯔꯒ ꯂꯩꯔꯦ ꯂꯋꯥꯢꯗ
ꯂꯧ ꯁꯔꯒ ꯂꯩꯌꯦ ꯎꯃꯣꯔꯣꯛ ꯎꯃꯣꯔꯣꯛ ꯃꯇ ꯁꯝꯗꯀꯣ ꯅꯣꯢꯗ ꯅꯣꯢꯁꯦ ꯌꯣꯟꯕꯤꯌꯨ ꯅꯣꯢꯒꯤ ꯈꯨꯟꯗ ꯀꯣ ꯌꯣꯟꯕ ꯅꯨꯡꯉꯥꯢꯅꯤꯗꯅ ꯑꯗꯨꯗꯤ ꯇꯥꯡꯕꯅꯤꯅ ꯅꯪꯒꯤꯁꯨ ꯑꯗꯨꯝ ꯂꯥꯎꯔꯒ ꯎꯝ ꯊꯥꯔ ꯀꯦ ꯑꯗꯨꯒꯤ ꯃꯇꯥꯡꯗ
ꯑꯗꯣ ꯌꯥꯝ ꯇꯥꯡꯕ꯭ꯔꯥ ꯍꯧꯖꯤꯛꯀꯥꯟ ꯇꯥꯕ꯭ꯔꯥ ꯃꯨꯛꯀꯥ ꯇꯥꯗ꯭ꯔꯦ ꯅꯣꯢꯒꯤꯕꯨꯅꯦ ꯑꯗꯨ ꯋꯥꯏꯞꯁꯦ ꯌꯥꯗ꯭ꯔꯦ